ꯍꯣ
ꯑꯥ
ꯇꯥꯒꯣ ꯍꯣꯏ ꯇꯑꯦ
ꯉꯥꯏꯔꯤꯕ꯭ꯔꯣ
ꯅꯨꯡꯉꯥꯏꯔꯤꯌꯦ ꯅꯪꯒꯤ
ꯑꯩꯁꯨ ꯌꯥꯝ ꯅꯨꯡꯉꯥꯏꯌꯦ ꯑꯩꯁꯨ
ꯉꯁꯤ ꯀꯥꯏ ꯇꯥꯏ ꯁꯀꯦ
ꯁꯤꯁꯦꯁꯦ ꯑꯩ ꯑꯗꯨꯝ ꯑꯗꯨꯝ ꯑꯗꯨꯝ ꯐꯝꯃꯒ ꯂꯩ ꯑꯩꯗꯤ
ꯀꯗ ꯑꯁ ꯑꯗꯨ ꯌ ꯑꯩꯁꯨ ꯑꯗꯨꯝ ꯌꯨꯝꯗ ꯂꯩꯥꯏꯌꯦ ꯀꯩꯝꯇ ꯁꯥꯔꯗ
ꯑꯣ ꯀꯩꯅꯣ ꯅꯪ ꯀꯣꯂꯦꯖ ꯇꯝꯕ꯭ꯔꯥ
ꯇꯝꯗꯦ ꯅꯪꯦ
ꯑꯩꯗꯤ ꯇꯝꯃꯦ ꯑꯗꯨꯁꯨ ꯑ ꯀꯦꯁꯄꯣꯟꯗꯦꯟ ꯊꯝꯂꯒ ꯂꯩꯕꯅꯦ ꯎꯝ ꯑꯣ
ꯑꯗꯣ ꯃꯁꯤꯒ ꯀꯥꯏ ꯀꯩꯖ ꯊꯣꯅꯗꯦ
ꯊꯣꯡꯗ꯭ꯔꯤꯌꯦ ꯅꯪꯗꯤꯌꯦ
ꯍ ꯀꯌꯥꯗ ꯐꯣ
ꯈꯪꯗꯦ ꯅꯪꯗꯤ ꯆꯥꯛ ꯆꯥꯕ꯭ꯔꯥ
ꯁꯥ ꯈ ꯍꯔ ꯗꯔ ꯃꯒꯜꯂꯤꯌꯦ ꯐꯔ ꯅꯍꯔꯦ ꯊꯅ ꯆ ꯌꯥ
ꯑꯣ ꯅꯪꯅ ꯅꯪꯅ ꯊꯣꯡꯗꯣꯏꯔꯒ ꯀꯅꯥꯅ ꯊꯣꯡꯗꯣꯏꯔꯥ ꯑꯗꯨꯗꯤ
ꯑꯩꯅ ꯍꯅꯤ
ꯅꯪꯅ ꯊꯣꯡꯉꯤꯅꯦ ꯑꯦ ꯑꯗꯨꯗꯤ ꯅꯪ ꯆꯥꯛ ꯆꯥꯛꯗꯤ ꯌꯥꯝ ꯊꯣꯡꯕ ꯍꯩꯕ ꯃꯥꯜꯂꯦꯀꯣ ꯑꯗꯨꯗꯤ
ꯌꯥꯝ ꯍꯥꯏꯥꯏ ꯄ ꯅꯠꯇꯦꯒ
ꯇꯩꯁ
ꯅꯪꯦ
ꯑꯩꯗꯤ ꯑꯩꯗꯤ ꯍꯥꯏꯌꯦ ꯌꯥꯝ ꯍꯥꯏꯩꯌꯦ ꯑꯩꯗꯤ ꯑ ꯍꯌꯦꯦꯗꯦ ꯍꯩꯇꯕ ꯍꯩꯇꯕ ꯂꯩꯇꯦ ꯑꯩꯗꯤ
ꯑꯣ ꯄ ꯌꯥꯝ ꯐ
ꯑ ꯑꯗꯣ ꯅꯪ ꯍꯣꯔꯦꯟ ꯕꯣ ꯌꯦꯡꯗꯣꯏꯔꯥ ꯀꯃꯥꯏꯅ ꯇꯧꯗꯣꯏꯔꯥ ꯅꯪꯗꯤ
ꯍꯣꯔꯦꯟ ꯈꯪꯗꯦ ꯁꯤꯔꯥꯛ ꯈꯔꯗꯤꯕꯣ
ꯍꯥꯟꯅꯗꯤ ꯍꯅ ꯍꯥꯟꯅꯗꯤ ꯌꯦꯡꯕ꯭ꯔꯥ ꯅꯪꯗꯤ
ꯌꯦꯡꯗ꯭ꯌꯦꯦ ꯌꯦꯡꯉꯦ ꯍꯣꯏ ꯄꯣꯠꯇꯣꯀ ꯁꯤꯕꯒꯤꯌꯦ ꯌꯦꯡꯉꯣꯏ ꯁ ꯌꯦꯡꯁꯤꯔꯥ ꯌꯦꯡꯉꯨꯔꯁꯤꯔꯥ ꯈꯜꯗꯦꯕ
ꯑꯥ
ꯅꯟꯖ ꯀꯅꯥꯒ ꯁꯄꯣꯔꯠ ꯑꯣꯏꯧꯦ
ꯑꯁ ꯅꯤ ꯆꯞ ꯃꯥꯟꯅꯥꯏ ꯑꯩꯁꯨ ꯄ꯭ꯔꯣꯇꯨꯒꯜ ꯁꯞꯄꯣꯔꯠ ꯇꯧꯔꯒ ꯍꯥꯟꯅ ꯑꯁ ꯌꯥꯔꯦ ꯃꯣꯏ ꯏꯁꯦ ꯎꯝ ꯑ ꯌꯥꯝ ꯅꯨꯡꯉꯥꯏꯔꯦ ꯎꯝ
ꯉꯝꯃꯒꯗ꯭ꯔꯥ ꯇ ꯈꯜꯂꯒ ꯀꯕꯤꯅ ꯈꯪꯗꯦ ꯉꯦ
ꯎꯝ ꯑꯗꯣ ꯍꯣꯔꯦꯟꯗꯤ ꯅꯪꯁꯨ ꯌꯦꯡꯒꯅꯤꯀꯣ
ꯍꯣꯏ ꯌꯦꯡꯒꯒꯦ
ꯀꯅꯥ ꯀꯅꯥꯅ ꯌꯦꯡꯗꯣꯏꯔꯥ ꯑꯗꯨꯗꯤꯌꯦ
ꯑꯩꯔꯣ ꯃꯤ ꯌꯥꯝ ꯌꯦꯡꯒꯅꯤ ꯃꯤ ꯌꯥꯝ ꯌꯦꯡꯒꯅꯤꯗ ꯑ ꯅꯪꯦ ꯅꯗꯤꯒꯅꯥꯒꯅꯥꯏꯗꯣꯏꯩꯅꯣ ꯑꯗꯨꯒ
ꯇꯥꯏ ꯍ
ꯅꯟꯗꯤ ꯇꯅꯥꯀꯅꯥꯒ ꯌꯦꯡꯒ
ꯏꯊꯟꯗ
ꯑꯣ ꯏꯁꯥꯏꯗꯩ ꯌꯥꯝꯁꯨꯅꯨꯡꯉꯥꯏ ꯅꯨꯡꯉꯥꯏꯕ꯭ꯔꯅꯤ ꯐꯖꯩ ꯌꯥꯝꯕ
ꯈꯪꯅꯤꯦꯗ ꯍꯥꯏꯕ ꯈꯪꯗꯦ ꯉꯥꯏꯇꯤꯔ
ꯎꯝ
ꯌꯥꯝꯅ ꯃꯤ ꯌꯥꯝꯅ ꯌꯦꯡꯉꯗꯤ ꯌꯥꯝ ꯑꯗꯨ ꯍꯦꯟꯅ ꯅꯨꯡꯉꯥꯏꯔꯅꯤ ꯎꯝ ꯅꯣꯏꯗꯤ ꯀꯔꯤꯗ ꯅꯣꯏ ꯅꯣꯏꯗꯤ ꯀꯔꯤꯗ ꯌꯦꯡꯕꯨꯔꯥ
ꯑꯣꯏ ꯁꯤꯖꯤꯕꯤꯗꯌꯦꯉꯦ
ꯋꯥ ꯇꯤꯚꯤꯗꯗꯤ ꯌꯥꯝ ꯅꯨꯡꯉꯥꯏꯅꯤꯀꯣ ꯑꯩꯁꯨ ꯌꯦꯡꯅꯤꯡꯉꯦ ꯑꯩꯁꯨ ꯌꯦꯡꯅꯤꯡꯉꯦ ꯅꯣꯏꯒꯤ ꯇꯤꯚꯤꯗ
ꯎꯝ ꯂꯥꯛꯅꯤꯡ ꯂꯥꯛꯅꯤꯡꯉꯦ ꯑꯗꯨꯁꯨ ꯎꯄꯥꯏ ꯂꯩꯇꯦ ꯍꯌꯦꯡꯗꯤ ꯊꯕꯛ ꯇꯧꯔꯤꯅꯤ ꯑꯩꯁꯦ
ꯌꯨꯝꯗ ꯑꯗꯨꯝ ꯂꯩꯔꯕꯗꯣ
ꯅꯠꯇꯦ ꯑꯩ ꯍꯥꯏꯕꯤꯒꯦ ꯇꯥꯛꯑꯣ
ꯇꯥꯑꯒꯦ ꯍꯣꯏ ꯍꯥꯏꯌꯣ ꯍꯣꯏ ꯍꯣꯏ
ꯑꯩꯁꯦ ꯊꯕꯛ ꯇꯧꯔꯒ ꯀꯣꯂꯦꯖ ꯀꯣꯂꯦꯖ ꯀꯣꯂꯦꯖ ꯄꯨꯅꯤꯟ ꯊꯝꯃꯅꯤꯀꯣ ꯑꯗꯣ
ꯍꯧꯖꯤꯛ ꯍꯧꯖꯤꯛꯁꯨ ꯑꯩꯁꯦ ꯊꯕꯛ ꯃꯐꯝꯗ ꯑꯗꯨꯝ ꯂꯩꯕꯅꯦ
ꯑꯣ
ꯑꯗꯣ ꯑꯥ ꯌꯥꯝ ꯅꯨꯡꯉꯥꯏꯕꯅꯦ ꯑꯩꯗꯤ ꯑꯗꯣ ꯄꯨꯡ ꯀꯌꯥ ꯀꯌꯥꯗ ꯇꯨꯝꯃꯦ ꯅꯪꯗꯤ ꯇꯨꯝꯕ꯭ꯔꯥ ꯅꯪꯗꯤ
ꯊꯅꯦ ꯇꯨꯝꯃꯤꯗ ꯇꯨꯝ ꯉꯟꯅꯗꯤ ꯍꯣꯏ ꯏ ꯉꯥꯟꯅ ꯇꯨꯝꯗꯦ
ꯑꯣ ꯑꯩꯁꯨ ꯑꯦꯕꯥꯅꯤ ꯆꯞ ꯃꯅꯩ ꯑꯗꯣ ꯋꯥꯔ ꯀꯞ ꯃꯇꯝ ꯅꯠꯇꯗꯗꯤ ꯄꯨꯡ ꯀꯌꯥ ꯀꯌꯥꯗ ꯇꯨꯝꯕ꯭ꯔꯥ ꯅꯪꯗꯤ
ꯍ ꯇꯞꯅꯖꯗꯦ ꯑꯗꯨꯝ ꯉꯥꯏꯟꯅ ꯇꯨꯝꯕ ꯅꯨꯃꯤꯠꯁꯤ ꯂꯩꯝ ꯊꯅ ꯀꯝꯕꯁꯂꯦ
ꯑꯣ ꯑꯣ
ꯅꯨꯡꯇꯤꯒꯤ ꯑꯗꯨꯝ ꯇꯣꯉꯥꯟꯅ ꯑꯗꯨꯝ ꯇꯧꯋꯦ ꯅꯪꯗꯤ
ꯑꯩꯁꯨ ꯊꯦꯡꯅ ꯇꯨꯝꯃꯦ
ꯑꯣ ꯑꯩꯁꯨꯅꯦ ꯑꯗꯨꯝ ꯇꯧꯒꯅꯦ ꯆꯞ ꯃꯥꯟꯅꯔꯦ
ꯅꯪ ꯅꯪ ꯅꯪ ꯅꯪ ꯒꯦꯝ ꯁꯥꯅꯕ꯭ꯔꯥ
ꯁꯨꯅꯥꯗꯦꯗ ꯁꯅꯕꯒ ꯍꯖꯗꯦ ꯅꯪꯗꯤ
ꯑꯁ ꯁꯅꯩ ꯑꯩꯗꯤ
ꯑꯣ ꯌꯥꯝ ꯐꯩ
ꯈꯪꯅꯦꯗ ꯅꯨꯡꯉꯥꯏꯕꯅ ꯑꯗꯨꯝ ꯁꯅꯥꯕꯅꯦ
ꯎꯝ
ꯍꯝ
ꯅꯗꯤ ꯌꯦ ꯀꯔꯤ ꯀꯗꯤꯒꯦꯁ ꯅꯒꯦ
ꯑꯩꯗꯤ ꯃꯣꯕꯥꯏꯜꯁꯦ ꯈꯥꯛ ꯇꯅꯤ ꯑꯩꯗꯤ
ꯑꯣ ꯌꯥꯝ ꯐꯩ ꯌꯥꯝ ꯍꯥꯏꯔꯛꯑꯒ ꯇꯥꯎꯧꯕ ꯃꯥꯜꯂꯦꯀꯣ
ꯍꯥ ꯄꯞꯖꯤꯗꯤ ꯑꯁ ꯁꯥꯟꯅꯕ ꯉꯝꯗꯦ ꯑꯩꯒꯤ ꯀꯣꯛꯁꯦ ꯆꯤꯛꯑꯦ ꯌꯥꯝꯅ ꯁꯥꯟꯔꯀꯥꯟꯗ
ꯑꯣ ꯀꯩꯗꯕꯒꯦꯔꯀꯣ
ꯈꯪꯗꯩ ꯃꯣꯏꯒꯤ ꯒ꯭ꯔꯥꯐꯤꯛꯇꯨꯁꯨ ꯌꯥꯗ꯭ꯔꯦ ꯀꯩꯅꯣ ꯑꯁ ꯏꯁꯀ꯭ꯔꯤꯟꯗꯣ ꯌꯥꯝ ꯑꯩꯒꯤ ꯗꯤꯖꯤ ꯇꯧꯋꯦ ꯑꯩꯒꯤ ꯀꯣꯛ ꯆꯤꯛꯑꯦ ꯑꯗꯨꯅ ꯇ ꯉꯝꯗꯦ ꯑꯗꯨꯒ ꯃꯣꯕꯥꯏꯜꯁ ꯈꯛꯇ ꯁꯅꯥꯏ ꯍꯧꯖꯤꯛ ꯍꯧꯖꯤꯛꯇꯤ ꯍꯧꯖꯤꯛꯀꯥꯟꯗꯤ
ꯑꯣ ꯅꯨꯡꯉꯥꯏꯇꯦꯗ
ꯎꯝ ꯅꯨꯡꯉꯥꯏ ꯑꯩꯗꯤ ꯑꯩꯗꯤ ꯑꯩꯗꯤ ꯅꯨꯡꯉꯥꯏꯌꯦ ꯑꯗꯨꯝ ꯅꯪꯒꯤ ꯅꯪꯒꯤ ꯂꯩ ꯀꯩ ꯍꯥꯏ ꯍꯥꯏꯌꯣ ꯍꯥꯏꯌꯣ ꯅꯪ ꯍꯥꯏꯌꯣ
ꯀꯣ ꯎꯝ ꯁꯟꯗꯦ ꯅꯨꯃꯤꯠꯇ ꯀꯥꯏ ꯀꯥꯏ ꯆꯠꯀꯦ
ꯑꯩꯈꯣꯏꯗꯤ ꯁꯟꯕꯤ ꯁꯟꯗꯦ ꯅꯨꯃꯤꯠꯇꯗꯤ ꯑꯗꯨꯝ ꯂꯩꯌꯦ ꯆꯔꯆꯁꯨ ꯆ ꯄ ꯌꯥꯗꯦ
ꯑꯣ ꯀꯩꯗꯧꯕꯒꯤ
ꯑꯩꯈꯣꯏꯁꯦ ꯆꯔꯆ ꯆꯠꯅꯤꯡꯉꯗꯤ ꯒꯥꯔꯤꯁꯦ ꯑꯅꯤꯔꯛ ꯇꯣꯡꯗꯣꯏꯅꯦ ꯑꯅꯤ ꯑꯅꯤꯔꯛ ꯇꯣꯡꯗꯣꯏꯅꯦ
ꯑꯣ ꯂꯣꯏꯔꯦ ꯑꯗꯨꯗꯤ ꯎꯝ ꯀꯔꯤꯒꯤꯅꯣ ꯒꯥꯔꯤ ꯑꯅꯤ ꯑꯅꯤ ꯇꯣꯡꯕꯗꯨ
ꯄꯦꯁꯦꯟꯖꯔꯒꯤ ꯑꯥ ꯄꯦꯁꯦꯟꯖꯔꯒꯤ ꯒꯔꯤꯗꯣ
ꯎꯝ ꯑꯃꯔꯛ ꯍꯥꯏꯌꯣ ꯇꯥꯗꯤꯌꯦ ꯍꯣꯏ ꯑꯣ ꯀꯅꯥ ꯀꯅꯥ ꯆꯠꯀꯦ ꯀꯅꯥ ꯀꯅꯥ ꯆꯠ ꯀꯦ
ꯑꯩꯈꯣꯏ ꯂꯩꯃꯤꯟꯅꯕ ꯃꯣꯏ ꯑꯩꯈꯣꯏ ꯑꯩꯈꯣꯏ ꯈꯣꯏꯁꯦ ꯑꯍꯨꯝ ꯂꯩꯌꯦ ꯑꯩꯒꯤ ꯑꯩꯒꯤ ꯏꯌꯥꯝꯕ ꯑꯗꯨꯒ ꯑꯩꯒꯤ ꯏꯃꯥꯟꯅꯕ ꯑꯃ ꯑꯩꯈꯣꯏ ꯑꯍꯨꯝ
ꯑꯣ ꯅꯨꯡꯉꯥꯏꯅꯦ ꯑꯗꯣ ꯑꯗꯣ ꯆꯥꯔꯆ ꯆꯠꯄꯒꯨꯝꯝꯕ ꯂꯣꯏꯔꯗꯤ ꯀꯔꯤꯗꯧꯕꯒꯦ ꯑꯃꯨꯛ
ꯎ ꯌꯥꯝ ꯀꯔꯤ ꯀꯔꯤꯁꯨ ꯇꯧꯗꯦꯗ ꯑꯗꯨꯝ ꯇꯨꯝꯔꯒ ꯂꯩꯕꯅꯦ
ꯅꯪꯗꯤ ꯅꯪꯒꯤ ꯕꯥꯔꯗꯦ ꯅꯨꯃꯤꯠꯇ ꯀꯃꯥꯏ ꯀꯃꯥꯏ ꯇꯧꯒꯦ
ꯀ꯭ꯔꯤ ꯍꯥꯏꯕ
ꯅꯪꯒꯤ ꯕꯥꯔꯗꯦꯒꯨꯝꯕ ꯂꯩꯕ ꯀꯥꯟꯗꯀꯣ
ꯑꯥ
ꯀꯩꯗꯧꯒꯦ ꯍꯥꯏꯕ
ꯑꯩꯒꯤ ꯕꯥꯔꯗꯦꯁꯦ ꯑꯩꯗꯤ ꯑꯩꯒꯤ ꯕꯥꯔꯗꯦ ꯗꯦꯗꯨꯗꯤ ꯑꯗꯨꯝ ꯁꯦꯂꯦꯕ꯭ꯔꯦꯠ ꯇꯧꯗꯦꯗ ꯑꯗꯨꯝ ꯑꯩꯌꯣ ꯑꯣ ꯑꯣꯁꯤ ꯑꯩꯒꯤ ꯕꯥꯔꯗꯦꯅꯦ ꯑꯗꯨꯝ ꯇꯧꯔꯒ ꯄꯦꯌꯔ ꯑꯥ ꯄ꯭ꯔꯦꯌꯔ ꯇꯧꯔꯒ ꯑꯗꯨꯝ ꯂꯣꯏꯔꯦ ꯑꯩꯈꯣꯏꯗꯤ ꯌꯥꯝꯅ ꯏꯁꯄꯦꯁꯦꯜ ꯇꯧꯗꯦ
ꯅꯣꯏ ꯅꯪ ꯅꯪ ꯇꯧꯅꯤꯡꯉꯗꯤ ꯅꯪ ꯇꯧꯅꯤꯡꯉꯗꯤ ꯍꯥꯏꯔꯣ ꯑꯩ ꯅꯪꯒꯤ ꯅꯪꯒꯤ ꯕꯥꯔꯗꯦ ꯒꯤꯐ ꯄꯤꯒꯦ
ꯆꯦꯁ
ꯇꯥꯅꯤꯡꯇꯦ ꯑꯗꯣ ꯀꯩꯅꯣ ꯑꯗꯣ ꯀꯩꯅꯣꯃ ꯍꯥꯏꯒꯦꯅꯦ
ꯍꯥꯏꯌꯣ ꯍꯥꯏꯌꯣ
ꯅꯣꯏꯗꯤꯀꯣ ꯎꯝ ꯅꯥ ꯁꯟꯗꯦꯗꯒꯨꯝꯕ ꯀꯣꯏꯕꯒꯨꯝꯕ ꯆꯠꯇ꯭ꯔꯣ ꯅꯪꯗꯤ ꯍꯥꯏꯕꯗꯤ ꯅꯪꯒꯤ ꯐ꯭ꯔꯦꯟꯒꯨꯝꯕ ꯑꯗꯨꯝ ꯆꯠꯇ꯭ꯔꯣ ꯍꯥꯏꯕ ꯀꯣꯏꯕ
ꯑꯩꯗꯤ ꯍꯧꯖꯤꯛ ꯀꯣꯏꯕ ꯆꯠꯇꯦ ꯑꯩꯈꯣꯏꯗꯤ ꯆꯠꯅꯤꯡꯉꯔꯥꯗꯤ ꯂꯩ ꯂꯩ ꯂꯩꯐꯝꯗꯨ ꯈꯪꯕ꯭ꯔꯥ ꯂꯩꯕꯥꯛ ꯂꯩꯕꯥꯛ ꯆꯥꯎꯕ ꯂꯩꯕꯗꯣ ꯍꯧꯖꯤꯛꯀꯥꯟ ꯕꯦꯔꯦꯜ ꯆꯠꯄꯗꯣ ꯈꯪꯗ꯭ꯔꯣꯅꯪ
ꯈꯪꯗꯦꯍꯦ
ꯑꯦ ꯏꯝꯐꯥꯜ ꯏꯝꯐꯥꯜ ꯂꯣꯝꯗ ꯂꯩꯕꯥꯛ ꯆꯥꯎꯕ ꯂꯩꯒ ꯂꯩ ꯐꯖꯕ ꯂꯩꯕꯗꯣ
ꯑꯣ ꯑꯗꯨꯝ ꯍꯥꯏꯌꯣ ꯀꯩꯗꯧꯔꯒꯦ
ꯁꯨꯝꯗ ꯑꯩꯈꯣꯏ ꯕꯣꯔꯤꯡ ꯆꯨꯔꯗꯤ ꯁꯤꯜꯂꯤꯕꯜꯗ ꯑꯗꯨꯝ ꯆꯠꯂꯦ ꯑꯗꯨꯒ ꯕꯣꯔꯤꯡ ꯁꯨꯔꯗꯤ ꯑꯗꯨꯝ ꯏꯚꯤꯅꯤꯡ ꯋꯥꯛ ꯆꯠꯂꯦ ꯂꯣꯏꯔꯔꯦ ꯑꯇꯧꯕꯗꯤ ꯆꯠꯇꯦ
ꯌꯥꯝ ꯐꯩꯌꯦꯅꯦ
ꯎꯝ ꯅꯨꯄꯤꯁꯨ ꯀꯣꯏꯗꯦ ꯑꯩꯗꯤ ꯑꯗꯨꯒꯤꯅꯦ
ꯀꯣꯏꯔꯝꯅꯤꯗ ꯍꯟꯗꯛꯀ ꯅꯨꯄꯤ ꯄꯣꯠꯇꯗꯤ ꯌꯥꯔꯅꯤꯗ
ꯍꯨꯏꯗꯦꯡ
ꯍꯥꯎ
ꯑꯁꯦꯡꯕꯅꯦ ꯍꯥꯏꯕ
ꯑꯦ ꯀꯒꯤꯦ ꯀꯣꯏ ꯨꯅ
ꯀꯣꯏꯅꯤꯡꯗꯕꯅ
ꯍꯥ
ꯀꯣꯏꯅꯤꯡꯗꯕꯅ ꯀꯣꯏꯗꯦ
ꯀꯣꯏꯅꯤꯡꯉꯝꯅꯤꯗ ꯈꯪꯉꯤꯗ
ꯎꯝ ꯑꯩꯗꯤ ꯑꯩꯗꯤ ꯑꯩꯗꯤ ꯑꯩꯗꯤ ꯑꯩꯗꯤ ꯕꯣꯔꯤꯡ ꯆꯨꯕ ꯀꯥꯟꯗꯀꯣ
ꯍꯣꯏ
ꯑꯩꯗꯤ ꯕꯣꯔꯤꯡ ꯆꯨꯕ ꯀꯥꯟꯗ ꯑꯦꯅꯤꯃꯤ ꯌꯦꯡꯉꯦ
ꯁꯦꯟꯁ
ꯒꯌꯥꯟ ꯇꯥꯕ꯭ꯔꯥ
ꯈꯪꯉꯦ ꯒꯌꯥꯟ ꯇꯥꯏꯌꯦ ꯅꯆꯤꯟꯁꯤ ꯅꯆꯤꯟ ꯊꯤꯕ ꯑꯣꯏꯔꯝꯃꯣꯏ ꯍꯥꯏꯕ ꯑꯩꯅ ꯍꯥꯏꯕꯗꯤ
ꯎꯝ
ꯑꯦꯅꯤꯃꯤ ꯌꯦꯡꯕꯗꯣ ꯌꯦꯡꯕ ꯅꯨꯡꯉꯥꯏꯕ꯭ꯔꯥꯅꯦ
ꯑꯁ ꯌꯥꯝ ꯅꯨꯡꯉꯥꯏꯕꯅꯦ ꯑꯩꯗꯤ ꯏꯅꯤꯃꯤ ꯐꯖꯅ ꯌꯦꯡꯕꯅꯦ ꯑꯩꯗꯤ
ꯒꯌꯥꯟꯗꯤ ꯇꯥꯕ꯭ꯔꯣ
ꯌꯦꯗꯥꯏ ꯍꯣꯏ
ꯂꯩꯔꯒ ꯒ꯭ꯌꯥꯟ ꯇꯥꯗꯅ ꯂꯩꯔꯝꯕꯗꯧ ꯃꯥꯟꯕ ꯑꯗꯨꯒꯤ ꯍꯪꯕ ꯑꯩꯁꯨ
ꯁꯞꯄꯦꯇꯣ
ꯌꯦꯅ ꯂꯒꯦ ꯒꯌꯥꯟ ꯇꯥꯔꯥꯗꯤ ꯌꯥꯝ ꯐꯩꯌꯦꯅꯦ
ꯇꯥꯎ ꯎꯝ ꯁꯠꯇꯇꯣ ꯄꯤꯌꯦ
ꯑꯗꯣ ꯉꯁꯤꯗꯤ ꯀꯅꯥꯅ ꯆꯥꯛ ꯊꯣꯡꯒꯅꯤ ꯅꯪꯅ ꯊꯣꯡꯒꯗ꯭ꯔꯥ ꯅꯣꯏ ꯗꯗꯥꯅ ꯊꯣꯡꯒꯗ꯭ꯔꯥ
ꯈꯪꯗꯦ
ꯎꯝ ꯆꯥꯛ ꯊꯣꯡꯕ ꯌꯥꯝ ꯇꯜꯂꯝꯒꯗꯕ ꯃꯥꯟꯂꯦꯕꯣ
ꯎꯝ
ꯍ
ꯎꯝ
ꯀꯩꯒꯤ ꯇꯟꯕꯅꯣ
ꯇꯟꯗꯦꯗ ꯆꯥꯅꯤꯡꯗ꯭ꯔꯦ ꯍꯧꯖꯤꯛꯇꯤ
ꯑ ꯀꯩ ꯍꯥꯏꯁꯤꯔꯥ ꯅꯣꯏ ꯂꯩꯀꯥꯏꯒꯨꯝꯕꯗ ꯇꯣꯔꯅꯥꯃꯦꯟꯠꯒꯨꯝꯕ ꯂꯩꯗꯤ ꯌꯦꯡꯕꯒꯨꯝꯕ ꯆꯠꯄ꯭ꯔꯣ
ꯎꯝ ꯆꯠꯇꯦ ꯊꯕꯛ ꯇꯧꯕꯅꯤ ꯍꯥꯏ ꯀꯥꯟꯗ ꯆꯤꯡ ꯄꯤ ꯊꯕꯛ ꯇꯧꯕ ꯊꯕꯛ ꯇꯧꯔꯒ ꯂꯩꯕꯅꯤ ꯑꯩꯈꯣꯏꯁꯦ ꯆꯠꯄ ꯌꯥꯗꯦ ꯀꯦꯗ ꯊꯕꯛ ꯇꯧꯔꯒ ꯂꯩ ꯂꯩꯌꯦ ꯍꯥꯏꯕꯀꯥꯟꯗ
ꯎꯝ ꯅꯪ ꯅꯨꯡꯉꯥꯏꯕ꯭ꯔꯣ
ꯅꯨꯡꯉꯥꯏ ꯍꯣꯏ ꯑꯩꯈꯣꯏ ꯑꯩꯈꯣꯏ ꯊꯕꯛꯗꯤ ꯌꯥꯝ ꯅꯨꯡꯉꯥꯏ
ꯌꯥꯝ ꯐꯩꯌꯦ ꯅꯨꯡꯉꯥꯏꯕꯗꯣ ꯊꯕꯛꯇꯨꯁꯨꯀꯣ ꯑꯗꯨ ꯀ ꯑꯣ ꯁꯕꯥ ꯇ ꯍꯣꯏ ꯅꯨꯡꯉꯥꯏꯕꯒ ꯈꯪꯗꯦ ꯅꯨꯡꯉꯥꯏꯇꯕꯒ ꯈꯪꯗꯦ ꯍꯥꯏꯕꯗꯨꯅꯤꯀꯣ ꯑꯗꯣ ꯅꯣꯏꯒꯤꯗꯤ ꯃꯐꯝ ꯌꯥꯝ ꯐꯥꯕꯗꯣ ꯌꯥꯝ ꯐꯩꯌꯦ
ꯎꯝ
ꯆꯥꯎꯕꯗꯣ ꯌꯥꯝ ꯐꯩꯌꯦ ꯍꯥꯏꯕ
ꯎꯝ
ꯅꯪꯒꯤ ꯃꯔꯣꯔꯣ ꯑꯆꯥꯥꯕꯒꯨꯝꯕ ꯀꯩꯝꯇ ꯇꯧꯅꯕ꯭ꯔꯣ ꯑꯗꯨꯝ ꯎꯝ ꯍꯥꯏꯕꯗꯤ ꯆꯥꯝꯃꯔꯣ ꯌꯥꯝ ꯁꯥꯕꯗꯣ ꯌꯥꯝ ꯆꯥꯕ ꯍꯩꯕ꯭ꯔꯥ ꯍꯥꯏꯕ
ꯍꯣꯏꯁ ꯑꯩꯗꯤ ꯌꯥꯝ ꯍꯥꯏꯕꯅꯦ ꯑꯗꯣ
ꯍ ꯌꯥꯝ ꯐꯅ ꯆꯥꯕ ꯀꯩ ꯍꯥꯏ ꯐꯖꯗꯦ ꯍꯌꯦ ꯆꯥꯕꯗꯤꯩ ꯑꯗꯨꯝ ꯌꯥꯏꯔꯣꯀꯣ ꯌꯥꯝ ꯆꯥꯕꯗꯤ ꯉꯝꯗꯗꯦ ꯀꯛ ꯅꯥꯍꯜꯂꯦ ꯑꯩꯩꯅ ꯀꯔꯤꯅꯣ ꯈꯪꯗꯦ
ꯑꯣ ꯅꯪ ꯀꯩꯅꯣ ꯍꯥꯞꯄ꯭ꯔꯥ ꯇꯥꯎꯑꯣ ꯑꯦ ꯍꯥꯏꯕꯤꯒꯦ ꯅꯪ ꯀꯩꯅꯣ ꯍꯥꯞꯄ꯭ꯔꯥꯅ
ꯁꯤꯁꯤꯡꯖꯣꯒꯨꯝꯕ ꯄꯥꯕ꯭ꯔ ꯅꯪꯒꯦ
ꯑꯩ ꯍꯥꯏꯕ ꯅꯪ ꯑꯟꯁꯔ ꯇꯧꯗꯦ
ꯀꯩ ꯍꯥꯏꯕꯥ
ꯅꯪ ꯑꯦ ꯄꯤꯁ ꯍꯥꯞꯄ꯭ꯔꯥ
ꯀ ꯇꯅꯤ ꯗꯦꯗꯥ ꯀ
ꯀꯔꯤꯝ ꯈꯨꯅ ꯇꯥꯏ